ꯀꯔꯤꯅꯣꯅꯤ
ꯅꯦꯠꯋꯛ ꯌꯥꯝꯅ ꯅꯨꯡꯉꯥꯏꯇꯦꯀꯣ
ꯅꯨꯡꯉꯥꯏꯇꯦ
ꯈꯨꯟꯖꯦꯜꯁꯤ ꯇ꯭ꯔꯦꯛꯀꯤꯡ ꯇꯧꯗꯦ
ꯅꯪꯅ ꯊꯝꯕ꯭ꯔꯣ
ꯅꯠꯇꯦ ꯃꯊꯟꯗꯅ ꯑꯗꯨꯝ ꯃꯨꯠꯄꯅꯤꯗ ꯍꯥꯏꯗꯤ ꯅꯦꯠꯋꯥꯛꯇꯣ ꯃꯩ ꯂꯥꯛꯇꯕꯒꯤ ꯅꯦꯠꯋꯥꯛꯇꯣ ꯅꯨꯡꯉꯥꯏꯇ ꯕꯀꯣ ꯃꯥꯏ ꯂꯥꯛꯑꯗꯤ ꯅꯦꯋꯥꯛ ꯅꯨꯡꯉꯥꯏꯗꯕ ꯉꯔꯥꯡꯗꯒꯤ ꯂꯥꯛꯇꯕꯅꯤꯅ ꯑꯗꯨꯒꯤ ꯎꯄꯥꯏ ꯂꯩꯇꯦ
ꯅꯪ ꯃꯦꯁꯦꯁ ꯄꯔꯥ ꯃꯔꯥꯛ ꯃꯔꯥꯛꯇ ꯆꯪꯉꯦ ꯍꯥꯏꯕ ꯅꯪ
ꯎꯝ ꯃꯨꯛꯀ ꯃꯥꯏ ꯂꯥꯛꯇ꯭ꯔꯗꯤꯀꯣ ꯎꯄꯥꯏ ꯂꯩꯇꯦ
ꯅꯪ ꯁꯤꯀꯥꯔ ꯍꯟꯗꯛ ꯆꯥꯕꯗꯣ ꯆꯠꯄꯗꯣ ꯁꯣꯛ ꯂꯛꯇ꯭ꯔꯣ
ꯑ ꯑꯩ ꯆꯠꯇꯦꯗ ꯅꯪꯅ ꯅ ꯃꯤ ꯑꯇꯣꯄꯗꯨ ꯀꯩꯅꯣ ꯃꯤꯛꯁ ꯑꯞ ꯇꯧꯕ ꯑꯣꯏꯔꯝꯅꯤꯗ
ꯀꯩꯅꯣ ꯁꯤꯀꯔ ꯆꯠꯂꯤ ꯍꯥꯏꯕꯅꯤꯗ
ꯑꯉꯥꯡ ꯑꯉꯥꯡꯁꯤꯡꯕꯨ ꯑꯣꯏꯔꯣ ꯂꯧꯔꯒ ꯑꯩꯗꯤ ꯃꯄꯥꯟ ꯊꯣꯛꯇꯦꯗ
ꯇꯨꯝ ꯌꯨꯝꯗ ꯑꯗꯨꯝ ꯂꯩꯕꯅꯤꯗ
ꯍ ꯃꯈꯟꯗ ꯑꯁꯤꯀꯥꯔ ꯆꯠꯄꯅꯤ ꯍꯥꯏꯕ ꯆꯠꯂꯅꯤ ꯑꯈꯣꯏꯁꯨ ꯏꯟꯁꯥꯡ ꯍꯥꯎꯒꯅꯤ ꯈꯜꯂꯒ ꯂꯩꯕꯅꯤ
ꯎꯝ ꯍꯧꯖꯤꯛꯀꯥꯟꯗꯤ ꯆꯠꯇ꯭ꯔꯦꯗ ꯍꯧꯖꯤꯛꯀꯥꯟꯗꯤ ꯑꯣ ꯑꯉꯥꯡ ꯂꯩꯕꯅꯤꯅꯀꯣ ꯃꯄꯥꯟ ꯆꯠꯄꯁꯤ ꯇꯟꯈ꯭ꯔꯦꯕ ꯍꯥꯏꯕꯗꯤꯀꯣ ꯃꯤ ꯂꯩꯇꯕꯅꯤꯅ ꯑꯃꯨꯛꯀꯥ ꯆꯠꯈ꯭ꯔꯥꯗꯤ ꯑꯉꯥꯡꯕꯨ ꯂꯧꯅꯤꯉꯥꯏ ꯃꯤ ꯂꯩꯇꯕ ꯑꯗꯨꯒꯥ ꯑꯉꯥꯡꯁꯦ ꯆꯍꯤ ꯑꯃꯁꯨ ꯐꯥꯗ꯭ꯔꯤ ꯑꯗꯨꯒꯤ ꯑꯩꯈꯣꯏ ꯑꯉꯥꯡꯗꯨ ꯊꯝꯅꯕ ꯆꯠꯄꯩ ꯌꯥꯗꯕꯀꯣ
ꯎꯝ
ꯑꯉꯥꯡꯖꯦ ꯑꯃꯈꯛꯇꯥ ꯑꯣꯏꯕꯅꯤ
ꯅꯦꯛꯁ ꯃꯟꯗꯥ ꯏꯆꯥꯅꯨꯄꯤꯁꯦ ꯆꯍꯤ ꯑꯃ ꯁꯨꯒꯗꯧꯔꯦ ꯅꯦꯛꯁ ꯃꯟ ꯁꯨꯄꯅꯤ ꯕ ꯑꯗꯨꯒꯤ ꯀꯔꯤꯁꯨ ꯂꯩ ꯇꯦ ꯃꯥꯒꯤ ꯕꯥꯔꯤꯗꯦꯗꯤ ꯇꯧ ꯑꯍꯥꯟꯕ ꯕꯥꯔꯠꯗꯦ ꯇꯧꯕꯗꯗꯤ ꯐꯖꯅ ꯇꯧꯕꯤꯌꯣ ꯍꯥꯏ ꯅꯤꯜꯂꯦꯗꯥ ꯊꯥ ꯁꯥꯏꯌꯦ ꯄꯩꯁꯥꯁꯨ ꯂꯩ ꯑꯣ ꯁꯣꯔꯤ ꯁꯨ
ꯎꯝ ꯍꯧꯖꯤꯛꯁꯤ
ꯁꯥꯎꯕꯤꯅꯤꯉꯥꯏ ꯗꯨꯕꯨ ꯃꯃꯥ ꯃꯄꯥ ꯑꯣꯏꯕꯤ ꯃꯊꯧꯁꯦ ꯇꯧꯕꯤꯕ ꯉꯝꯗ꯭ꯔꯦꯅꯦ
ꯐꯥꯏꯅꯥꯟꯁꯤꯑꯌꯦꯜꯒꯤ ꯏꯁꯨ ꯈꯛꯇꯥ ꯑꯣꯏꯕꯅꯤꯅꯀꯣ ꯑꯩꯈꯣꯏꯅ ꯈꯟꯕ ꯑꯃ ꯑꯩꯈꯣꯏꯅ ꯇꯧꯊꯣꯛꯄ ꯑꯃ ꯈꯣꯏꯅ ꯀꯜꯂꯒꯥ ꯇꯧꯒꯦ ꯍꯥꯏꯅ ꯇꯧꯔꯁꯨ ꯎꯄꯥꯏ ꯂꯩꯇ꯭ꯔꯥꯗꯤ ꯀ꯭ꯔꯤ ꯇꯧꯒꯅꯤ ꯍꯣꯏꯂꯩ ꯂꯩꯇ꯭ꯔꯥꯒ ꯑꯥ ꯕꯥꯏ ꯐꯣꯔꯁꯇꯥ ꯑꯈꯣꯏꯅ ꯇꯧꯔꯗꯤ ꯌꯥꯗꯦꯅꯦ ꯑꯗꯨ ꯑꯣꯏꯔꯁꯨ ꯈ꯭ꯋꯥꯏꯗꯥꯒꯤ ꯀꯩꯅꯣ ꯇꯧ ꯇꯧꯕꯗꯤ ꯇꯧꯒꯥꯅꯤ ꯑꯗꯨꯕꯨ ꯌꯥꯝ ꯆꯥꯎꯅꯗꯤ ꯇꯧꯔꯣꯏ ꯃꯆꯥ ꯑꯣꯏꯅꯗꯤ ꯇꯧꯒꯥꯅꯤ ꯇꯧꯗꯕꯗꯤ ꯌꯥꯗꯦ ꯇꯧꯒꯥꯅꯤ ꯈꯪꯉꯦ ꯑꯗꯨꯕꯨ ꯑꯩꯈꯣꯏꯒꯤ ꯑꯦꯛꯁꯄꯦꯛꯇꯦꯁꯟ ꯃꯨꯡ ꯃꯤꯖꯦ ꯌꯥꯝ ꯂꯥꯔꯑꯒꯥ ꯇꯧꯕꯗꯨ ꯄ꯭ꯔꯣꯕ꯭ꯂꯦꯝ ꯌꯥꯝꯅ ꯆꯥꯎꯔꯒꯥ ꯗꯥꯎ ꯀꯩꯅꯣ ꯇꯧꯕ ꯖꯥꯠꯇꯣ ꯑꯗꯨꯒꯨꯝꯕꯗꯨ ꯇꯧꯕ ꯇꯧꯔꯤꯉꯩꯁꯤ ꯌꯥꯗ꯭ꯔꯥꯗꯤ ꯎꯄꯥꯏ ꯂꯩꯇꯦ ꯑꯩꯈꯣꯏꯅ ꯇꯧꯅꯤꯡꯉꯁꯨ ꯎꯄꯥꯏ ꯂꯩꯇꯦ
ꯎꯝ
ꯃꯤ ꯄꯥꯏ ꯂꯩꯇꯦ ꯑꯗꯨꯕꯨ ꯃꯇꯝ ꯂꯥꯛꯄꯗꯥꯀꯣ ꯃꯇꯝꯅ ꯄꯣꯔꯛꯀꯥꯅꯤꯗꯥ ꯍꯧꯖꯤꯛꯅ ꯑꯦꯗꯚꯥꯟ ꯇꯥ ꯂꯨ ꯋꯥꯈꯜꯗꯥ ꯈꯜꯂꯒ ꯂꯩꯗꯤ ꯀꯩꯁꯨꯨ ꯀꯥꯟꯅ ꯃꯇꯝ ꯃꯇꯝ
ꯑꯗꯨ ꯑꯣꯏꯔꯁꯨ ꯄ꯭ꯔꯤ ꯄ꯭ꯂꯥꯟ ꯍꯥꯏꯕꯁꯤꯗꯤ ꯂꯩꯌꯦꯅ ꯋꯥꯈꯜꯗꯣ ꯁꯨꯃꯥꯏꯟ ꯇꯧꯔꯗꯤ ꯍꯥꯏꯔꯒ ꯈꯜꯂ ꯂꯩꯔꯗꯤ ꯑꯗꯨ
ꯀꯔꯤ ꯄ꯭ꯂꯥꯟ ꯒꯤ ꯄ꯭ꯔꯤ ꯄ꯭ꯂꯥꯟꯗꯤ ꯑꯗꯨꯝ ꯊꯥꯏꯅꯒꯤ ꯄ꯭ꯔꯤ ꯄ꯭ꯂꯥꯟ ꯇꯧꯔꯒꯅꯤ ꯑꯗꯨꯕꯨ ꯌꯥꯗ
ꯕꯦꯛ ꯄ꯭ꯂꯥꯟ ꯇꯧꯕꯗ ꯊꯣꯡꯅꯕꯁꯨ ꯇꯧꯋꯦ ꯍꯣꯠꯅꯕ ꯇꯥꯕꯅꯤꯅ
ꯇꯧꯔꯔꯣꯏ ꯍꯥꯏꯕꯗꯨꯗꯤ ꯅꯠꯇꯦ ꯇꯧꯅꯤ ꯑꯗꯨꯕꯨ ꯑꯩꯈꯣꯏꯒꯤ ꯑꯦꯛꯁꯄꯦꯛꯇꯦꯁꯟꯗꯨ ꯉꯝꯃꯤꯉꯩꯗꯨ ꯉꯝꯗ꯭ꯔꯗꯤ ꯎꯄꯥꯏ ꯂꯩꯇꯦ ꯍꯥꯏꯕ ꯋꯥꯅꯤꯗ ꯇꯧꯕꯗꯤ ꯇꯧꯒꯅꯤ ꯎꯝ ꯇꯧꯗ꯭ꯔꯒ
ꯌꯥꯗꯦ ꯇꯧꯒꯅꯤ ꯑꯗꯨꯕꯨ ꯌꯦꯟ ꯕ꯭ꯔꯣꯏꯂꯔ ꯀꯦꯖꯤ ꯅꯍꯥꯟꯒꯤꯗꯨ ꯀꯤꯌꯥ ꯍꯥꯏꯕ ꯀꯦꯖꯤ ꯀꯨꯟ ꯎꯝ ꯀꯦꯖꯤ ꯀꯨꯟ ꯍꯥꯏꯕ꯭ꯔꯣ ꯇꯥꯕ꯭ꯔꯣ
ꯑꯩꯉꯣꯟꯗꯔꯅꯦ ꯅꯪ ꯍꯥꯏꯕꯁꯦ
ꯅꯪꯕꯨꯅꯤꯅꯦ ꯀꯅꯥꯕꯨ ꯑꯣꯏꯔꯤ
ꯀꯔꯤꯅꯣꯅꯦ ꯑꯈꯣꯏꯅꯤ ꯍꯣꯔꯦꯟꯁꯨꯨ ꯁꯥ ꯁꯥꯗꯅꯒꯣ ꯑꯩꯉꯣꯟꯗ ꯂꯣ ꯀꯌꯥꯔꯣ ꯍꯥꯏꯕꯁꯦ ꯍꯧꯔꯛ ꯀꯔꯤꯅꯣꯅꯦ
ꯍꯣ ꯍꯣꯏ ꯅꯍꯥꯟ ꯌꯦꯟ ꯐ꯭ꯔꯥꯏ ꯗꯤꯞ ꯐ꯭ꯔꯥꯏ ꯇꯧꯕꯗꯨ
ꯑꯗꯨꯅꯤ ꯑꯩ ꯈꯪꯗꯦꯕ ꯅꯣꯏꯒꯤ ꯏꯃꯨꯡꯒꯤ ꯋꯥꯔꯤ ꯑꯩꯈꯣꯏꯅꯤ ꯉꯁꯤꯅ ꯑꯍꯥꯟꯕꯅꯤꯅ ꯋꯥꯔꯤ ꯁꯥꯕꯁꯦ
ꯎꯝ ꯅꯪ ꯌꯦꯟꯒꯤ ꯕꯤꯖꯤꯅꯦꯁ ꯇꯧꯕ ꯅꯠꯇ꯭ꯔꯣ
ꯕꯤꯖꯤꯅꯦꯁ ꯇꯧꯗꯦꯍꯦ ꯃꯤ ꯑꯇꯣꯞꯄꯅꯤ
ꯑꯣ ꯑꯩꯗꯤ ꯅꯣꯏ ꯑꯗꯨꯒꯨꯝꯕ ꯕꯤꯖꯤꯅꯦꯁ ꯇꯧꯔꯣꯏ ꯍꯥꯏꯕꯒꯤ ꯑꯩ ꯈꯟꯕꯀꯣ ꯑꯗꯨꯒꯤꯅꯤꯗ
ꯎꯝ
ꯑꯗꯨ ꯇꯧꯔꯗꯤ ꯑꯥ ꯕꯥꯔꯗꯦꯒꯤ ꯀꯤꯖꯤ ꯇꯔꯥꯒꯨꯝꯕ ꯂꯧꯔꯒ ꯑꯩꯈꯣꯏ ꯗꯤꯞ ꯐ꯭ꯔꯥꯏ ꯇꯧꯔꯒ ꯆꯥꯅꯕ ꯍꯔꯥꯎ ꯍꯔꯥꯎꯅꯀꯣ
ꯎꯝ ꯍꯦ ꯇꯥꯎ ꯌꯥꯝ ꯆꯪꯒꯅꯤꯌꯦ
ꯊꯥꯎ ꯀꯦꯖꯤ ꯑꯍꯨꯝ ꯀꯦꯖꯤ ꯑꯅꯤ ꯊꯥꯎ ꯀꯦꯖꯤ ꯑ ꯄꯥꯝꯃꯒꯗ ꯀꯦꯖꯤ ꯑꯅꯤ ꯑꯃ ꯂꯧꯔꯣ ꯌꯦꯟꯗꯨ ꯀꯦꯖꯤ ꯇꯔꯥꯒꯨꯝꯕ ꯂꯧꯔꯣ ꯑꯗꯨꯒ ꯂꯣꯏꯅ ꯗꯤꯞ ꯐ꯭ꯔꯥꯏ ꯇꯧꯔꯣ ꯑꯗꯨ ꯇꯧꯔꯒ ꯁꯣꯏꯕꯨꯝꯒꯨꯝꯕ ꯀꯥꯡꯁꯣꯏꯒꯨꯝꯕ ꯑꯃ ꯊꯣꯡꯉꯣ ꯑꯗꯨ ꯀꯥꯡꯁꯣꯏ
ꯌꯥꯔꯣꯏ ꯑꯣꯒꯤ ꯇꯔꯥ ꯑꯣꯏꯅꯗꯤ ꯃꯀꯛ ꯑꯣꯏꯔꯗꯤ ꯀꯅꯥ ꯆꯥꯔ ꯀꯅꯥ ꯌꯦꯟꯕꯅꯤ
ꯎ ꯄꯤꯁ ꯑꯅꯤ ꯑꯅꯤꯒꯨꯝꯕ ꯑꯍꯨꯝꯒꯨꯝꯕ ꯍꯥꯞꯕꯗꯤ ꯌꯥꯔꯦ ꯀꯌꯥ ꯃꯤ ꯑꯃꯅ ꯀꯌꯥ ꯀꯌꯥ ꯆꯥꯒꯦ
ꯄꯤ ꯄꯤꯁ ꯑꯃ ꯑꯅꯤ ꯍꯣꯏ ꯑꯃ ꯑꯅꯤ ꯐꯥꯎꯕ ꯀꯦꯖꯤ ꯇꯔꯥꯃꯉꯥ ꯀꯣꯟꯅꯔꯣꯏ ꯀꯦꯖꯤ ꯀꯨꯟꯅ ꯇꯧꯔꯗꯤ ꯐꯒꯅꯤ
ꯀꯦꯖꯤ ꯀꯟ ꯍꯥꯏꯕꯁꯦ ꯍꯧꯖꯤꯛꯀꯥꯟꯗꯤ ꯂꯣꯏꯅꯃ ꯀꯩꯅꯣ ꯃꯃꯥꯡꯗ ꯂꯣꯏꯅꯃꯛ ꯀꯥꯈ꯭ꯔꯕꯅꯦꯕ ꯀꯣ ꯑꯗꯨ ꯃꯇꯝ ꯂꯥꯛꯆꯅꯤ ꯃꯇꯝ ꯂꯥꯛꯄꯗ ꯌꯦꯡꯕ ꯇꯥꯔꯦ ꯍꯧꯖꯤꯛꯅ ꯄ꯭ꯔꯤ ꯄ꯭ꯂꯥꯟ ꯇꯧꯔꯒ ꯑꯩꯈꯣꯏ ꯂꯥꯛꯄꯗ ꯁꯣꯏꯔꯗꯤ ꯅꯨꯉꯥꯏꯇꯦꯅꯦ
ꯎꯝ
ꯏꯃꯨꯡ ꯈꯔ ꯀꯩꯅꯣ ꯇꯧꯒꯅꯤ ꯏꯟꯚꯥꯏꯠ ꯇꯧꯒꯅꯤ ꯃꯈꯥꯗ ꯂꯩꯕ ꯃꯑꯣꯡꯗꯨ ꯑꯗꯨꯒ ꯄꯥꯁꯇꯒꯨꯝꯕ ꯄꯥꯁꯇ ꯃꯤ ꯑꯃꯒꯨꯝꯕ ꯆꯤꯀꯦꯟ ꯑꯃꯒꯨꯝꯕ ꯃꯥ ꯃꯥ ꯀꯩꯅꯣ ꯇꯧꯔ ꯂꯣꯏꯔꯦꯗ ꯌꯥꯝꯅ ꯀꯩꯅꯣ ꯇꯧꯅꯤꯡꯉ ꯁꯨ ꯂꯩꯇꯦꯗ ꯃꯇꯝꯗꯨꯣ ꯀꯛꯑꯒꯀꯣ ꯃꯇꯝꯗꯣ ꯁꯤꯒꯨꯝꯕ ꯇꯥꯏꯃꯤꯡ ꯇꯧꯁꯦꯕꯗꯣ ꯇꯧꯔꯒ ꯃꯤ ꯑꯃꯅ ꯑꯗꯨꯝ ꯕꯥꯏꯕꯜꯗꯨ ꯀꯩꯅꯣ ꯇꯧꯔꯗꯤ ꯄꯨꯂꯞ ꯈꯔ ꯈꯔ ꯇꯧꯕꯤꯕꯒꯤ ꯂꯣꯏꯔꯦ ꯑꯩꯈꯣꯏ ꯑꯗꯨꯝ ꯈꯨꯅꯨꯉꯕ ꯂꯝ ꯁꯝꯗ ꯍꯧꯖꯤꯛꯀꯥꯟꯗꯤꯀꯣ ꯃꯇꯝ ꯌꯥꯝꯅ ꯀꯩꯅꯣ ꯇꯧꯕꯅꯤꯅ
ꯍꯥꯟꯅꯒꯤ ꯇꯥꯏꯞꯇ ꯇꯧꯔꯗꯤ ꯑꯦ ꯑꯗꯨꯒꯨꯝꯕꯗꯨꯗꯤ ꯆꯂꯣꯏꯗ ꯊꯥꯏꯅꯗꯤ ꯐꯖꯟꯅ ꯄ꯭ꯔꯣꯚꯦꯟ ꯇꯧꯔꯒ ꯋꯥꯔꯤ ꯁꯥꯟꯅꯕ ꯃꯤ ꯌꯥꯝ ꯋꯥ ꯉꯥꯡꯕ ꯑꯗꯨꯒꯤ ꯑꯁ ꯐꯝꯕꯁꯨ ꯋꯥꯕꯀꯣ ꯊꯝ ꯃꯤ ꯃꯥꯅ ꯋꯥꯔꯤ ꯁꯥꯟꯅꯒꯅꯤ ꯃꯥꯅ ꯑꯃꯨꯛꯀ ꯍꯧꯒꯠꯂꯒ ꯆꯥꯔꯅꯤ ꯃꯥꯅ ꯆꯥꯔꯅꯤ ꯑꯗꯨ ꯐꯥꯝꯂꯇꯥ ꯋꯥꯥꯏ ꯂꯝꯁꯝꯗꯀꯣ ꯆꯥꯛ ꯆꯥꯗ꯭ꯔꯤꯉꯩꯗ ꯃꯤꯅꯤ ꯑꯃ ꯂꯥꯛꯑꯒ ꯃꯤꯅꯤꯠ ꯇꯔꯥꯒꯨꯝꯕ ꯄꯨꯡ ꯑꯃꯒꯨꯝꯕ ꯍꯣꯔꯦꯜ ꯄꯥꯆꯅ ꯋꯥꯔꯤꯔꯤ ꯁꯅꯔꯣ ꯗꯤꯀꯦꯟ ꯅꯝꯕꯔꯗꯣ ꯄꯥꯁ ꯇꯧꯔꯣ ꯑꯗꯨꯒ ꯏꯃꯨꯡꯁꯤꯡꯒꯤꯗꯤ ꯋꯥꯔꯤ ꯁꯅꯥꯅꯤꯡꯉꯦ ꯇꯝꯄꯤꯔꯣꯏ ꯋꯥꯔꯤ ꯁꯅꯥꯗꯔꯁꯨ ꯌꯥꯏ ꯌꯨꯝ ꯃꯑꯣꯡꯗꯤ ꯑꯗꯨꯝ ꯂꯩꯕꯅꯤꯅ ꯄꯨꯟꯅ ꯂꯩꯕꯅꯤꯅ ꯑꯗꯨꯒ ꯃꯈꯣꯏ ꯀꯔꯤ ꯀꯥꯟꯅꯕ ꯂꯩꯒꯦ ꯅꯠꯇ꯭ꯔꯣ ꯑꯩꯅ ꯍꯥꯏꯕꯗꯤ ꯆꯨꯝꯃꯦ ꯀꯣ
ꯎꯝ ꯆꯨꯝꯃꯦ